ꯍꯜꯂꯣ ꯇꯥꯏ ꯇꯥꯕ꯭ꯔꯣ ꯑꯩꯅ ꯍꯥꯏꯁꯤꯗꯤ
ꯇꯥꯏ
ꯑꯣ ꯅꯪꯒꯤꯁꯨ ꯇꯥꯏ ꯄꯥꯈꯠꯂꯤꯅꯤ ꯍꯧꯖꯤꯛꯀꯥꯟꯗꯤ ꯃꯈꯣꯠ ꯌꯥꯝ ꯇꯥꯗꯕ ꯇꯧꯕꯅꯤꯅ
ꯎꯝ ꯍꯧꯖꯤ ꯀꯥꯟꯅꯨꯡꯉꯥꯏꯇꯦ ꯀꯣ ꯐꯔꯁ ꯄꯥꯏꯗꯨꯀꯥꯟꯗꯗꯤꯀꯣ
ꯎꯝ
ꯅꯝꯕꯒꯅꯦ ꯀꯣꯜꯂꯒꯗꯤ ꯆꯥ ꯆꯠ ꯆꯠꯄꯤꯅꯦ ꯄꯩꯁꯥꯒ ꯆꯦ ꯆꯇ ꯂꯥꯛꯄꯤ
ꯔꯤꯆ ꯑꯣꯏꯌꯦꯕ ꯑꯗꯨ ꯃꯇꯝꯗꯨꯗꯤ ꯂꯥꯏꯉꯁꯨ
ꯑꯗꯦ ꯅꯨꯡꯉꯅ
ꯑꯦ
ꯑꯩꯌꯥ
ꯅꯪ ꯅꯪꯒꯤꯗꯤ ꯂꯣꯏꯔꯕ
ꯍꯥꯥ
ꯅꯪꯒꯤꯗꯤ ꯂꯣꯏꯈ꯭ꯔꯕ ꯍꯥꯏꯗꯤ ꯇꯥꯛꯁ
ꯅꯣꯏꯗꯦ ꯅꯩꯔꯤ
ꯀꯅꯥ ꯀꯅꯥ ꯀꯣꯜ ꯇꯧꯕꯤꯒꯣꯏꯅꯣ
ꯀꯅꯥ ꯀꯅꯥ ꯍꯥꯡꯕ꯭ꯔꯥ ꯒ꯭ꯔꯨꯞꯇ ꯀꯣꯏꯇꯦꯟ ꯊꯤꯗꯣꯏꯅ
ꯇꯨꯝꯗꯕ ꯀꯥꯡꯕꯨ ꯊꯤꯔꯒ ꯇꯧꯋꯦꯕ
ꯎꯝ ꯑꯩꯒꯨꯝꯕ ꯌꯥꯝ ꯂꯩꯔꯤꯌꯦ ꯊꯦꯡ ꯊꯦꯡꯅ ꯇꯨꯝꯕ
ꯃꯂꯅꯕꯁꯤꯡ
ꯅꯨꯄꯤꯁꯨ ꯑꯗꯨꯝ ꯉꯥꯡꯅꯩꯗ
ꯅꯨꯄꯤꯁꯨ ꯉꯥꯡꯅꯒꯗꯕꯅꯤ ꯅꯨꯄꯥꯁꯨ ꯉꯥꯡ ꯑꯅꯤꯃ ꯉꯥꯡꯅꯒꯗꯕꯅꯤ
ꯅꯣꯏꯅꯌꯦꯛ
ꯑꯗꯨꯒ ꯅꯨꯄꯤ ꯈꯔ ꯂꯩꯌꯦ ꯁꯨ ꯉꯥꯡ ꯉꯥꯡꯂꯛꯇꯕ ꯈꯪꯕ꯭ꯔꯥ
ꯑꯗꯨꯝ ꯎꯃꯪꯉ ꯂꯩꯕ ꯑꯥ
ꯎꯝ ꯑꯩꯅ ꯁꯤꯗ ꯑꯉꯥꯡꯕꯩꯒꯨꯝꯕ ꯄꯨꯖꯥ ꯉꯥꯡ ꯂꯩꯕ
ꯉꯥꯎꯦ ꯍꯥꯏꯖꯔꯝꯖꯅꯤꯀꯣ ꯅꯪ
ꯑꯗꯨ ꯉꯥꯡꯗ꯭ꯔꯗꯤ ꯑꯃꯨꯛ ꯀꯌꯥꯔꯣꯏꯗꯕ ꯑꯗꯨꯒꯀꯣ ꯌꯥꯝ ꯅꯨꯡꯁꯤꯕ ꯂꯩꯌꯦ ꯍꯣꯁꯄꯤꯇꯥꯜꯗ ꯂꯩꯔꯤꯉꯩꯗ ꯋꯥꯔꯤꯗꯤ ꯁꯥꯟꯅꯅꯤꯡꯕ ꯑꯗꯨꯒ ꯃꯈꯣꯟꯗꯤ ꯉꯁꯥꯏ ꯃꯤ ꯃꯌꯥꯝ ꯍꯣꯁꯄꯤꯇꯥꯜ ꯃꯅꯨꯡꯗ ꯂꯩꯕꯅꯤꯅ ꯌꯥꯗꯕꯒꯤ ꯀꯥꯆꯤꯟ ꯑꯃ ꯆꯠꯂꯅꯤꯕꯀꯣ
ꯎꯝ
ꯇꯨꯃꯤꯟꯅ ꯐꯝꯗꯣꯏꯅꯦꯕꯀꯣ ꯂꯦꯡꯕꯁꯨ ꯌꯥꯇꯥ ꯀꯥꯡꯅ ꯁꯤꯒꯗꯕ ꯅꯨꯃꯤꯠ ꯀꯌꯥ ꯑꯣꯏ ꯆꯠꯅꯤ
ꯁꯥꯟꯅꯍꯧꯗꯕꯗꯤ ꯌꯥꯗꯕ
ꯌꯥꯗꯕꯒꯤ ꯏꯁꯇꯥꯜꯗ ꯈꯪꯅꯦ ꯑꯗꯨ ꯑꯩꯁꯦ ꯈꯨꯠꯇ ꯄꯩꯁꯥ ꯍꯦꯛꯒꯨꯝꯕ ꯍꯦꯛ ꯂꯩꯇꯕꯒ ꯔꯔꯤꯖꯕ ꯋꯥ ꯅ
ꯎ
ꯃꯪꯉꯜ ꯂꯩꯗꯣꯏꯅꯦ ꯑꯩꯈꯣꯏꯕꯅ ꯍꯥꯏꯅꯤ ꯅꯪꯁꯤꯕꯣ ꯀꯔꯝꯕ ꯃꯤꯅꯣ ꯈꯣꯠꯅ ꯑꯣ ꯍꯣꯁꯄꯤꯇꯥꯜꯗ ꯂꯩꯕ ꯀꯥꯟꯗꯗꯤ ꯅꯨꯡꯉꯥꯏꯗꯤ ꯅꯨꯡꯉꯥꯏ ꯎꯝ ꯑꯩꯁꯦ ꯁꯦꯂꯔꯤꯒꯨꯝꯕ ꯐꯪꯕ ꯀꯥꯟꯗ ꯊ꯭ꯔꯤ ꯗꯦꯖ ꯐꯣꯔ ꯗꯦꯖꯀꯨꯝꯕ ꯂꯩꯔꯗꯤ ꯄꯩꯁꯥꯁꯨ ꯍꯦꯛꯇ ꯂꯣꯏꯏꯣ ꯑꯗꯨꯗꯒꯤ ꯑꯗꯨꯝ ꯑꯩꯈꯣꯏ ꯕꯥꯈꯣꯏꯅꯁꯨ ꯄꯤꯅꯤ ꯏꯅꯥꯎꯅꯨꯄꯤꯗꯁꯨ ꯑꯗꯨꯝ ꯄꯤꯕ ꯑꯗꯨꯝ ꯑꯗꯨꯒ ꯑꯩꯅꯁꯨ ꯁꯤꯖꯤꯟꯅꯕ ꯑꯗꯨꯝ ꯇꯧꯔꯀꯥꯟꯗ ꯊꯨꯅ ꯂꯩꯌꯦ ꯑꯩꯈꯣꯏ ꯗꯦꯗꯥꯗ ꯐꯣꯟ ꯇꯧꯔꯅꯤ ꯑꯃꯨꯛꯀ ꯄꯩꯁꯥ ꯄꯤꯔꯛꯑꯣ ꯈꯣꯠꯂꯣꯅ ꯑꯁ ꯑꯗꯨꯗ ꯇꯣꯄꯤꯛ ꯉꯥꯡꯂꯛꯀꯗꯣꯏꯅꯤ
ꯄꯩꯁꯥ ꯄꯤꯌꯣ ꯍꯥꯏꯕꯒꯤ
ꯑꯣꯝ ꯑꯗꯨꯣ ꯏꯁꯧ ꯂꯥꯡꯉꯁꯨ ꯑꯗꯨꯝ ꯄꯤꯗꯤ ꯄꯤꯔꯛꯄ ꯑꯗꯨꯕꯨ ꯏꯁꯧ ꯍꯥꯟꯅ ꯇꯥꯕ
ꯅꯨꯡꯉꯥꯏꯇꯦꯅꯦ ꯏꯁꯧ ꯏꯁꯧ ꯆꯥꯕ ꯃꯤꯁꯦ
ꯅꯣꯡꯃꯇ ꯑꯩꯅ ꯄꯩꯁꯥ ꯅꯤꯕ ꯄꯥꯟꯅꯤꯀꯣ ꯍꯣꯏ ꯁ꯭ꯀꯨꯟꯒꯨꯝꯕ ꯀꯩꯒꯨꯝꯕ ꯀꯥꯔꯒ ꯂꯩꯔꯕꯗꯤ ꯃꯣꯏꯁꯦ ꯀꯩꯁꯨ ꯍꯥꯏꯔꯗꯕ ꯍꯁꯨ ꯍꯦꯟꯃꯟꯕ ꯑꯗꯨ ꯏꯁꯥꯅ ꯌꯥꯔꯒ ꯑꯗꯨꯝ ꯇꯥꯈ꯭ꯔꯦ
ꯈꯨꯝꯗ꯭ꯔꯦꯕ
ꯈꯨꯝꯗ꯭ꯔꯦ ꯃꯤꯅ ꯆꯨꯝꯕ ꯍꯥꯏꯔ ꯀꯩ ꯈꯨꯝꯗꯣꯏꯅꯣ
ꯍ ꯆꯨꯝꯕ ꯍꯥꯏꯔ ꯀꯩ ꯈꯝꯗꯣꯏꯅꯣꯥꯏ
ꯑꯔꯥꯟꯕ ꯍꯥꯏꯔꯕꯗꯤ ꯑꯩ ꯈꯨꯝꯗꯅ ꯂꯩꯒꯗꯕ ꯑꯆꯨꯝꯕ ꯍꯥꯏꯕꯅꯤꯅ ꯑꯆꯨꯝꯕ ꯉꯥꯛꯇ ꯉꯕꯅꯦ ꯎꯄꯥꯏ ꯂꯩꯇꯦ ꯑꯗꯨꯝ ꯇꯥꯗꯦ
ꯂꯩ ꯅꯨꯄꯥꯗꯣ ꯋꯥꯔꯤ ꯁꯥꯟꯅꯗ꯭ꯔꯣ ꯌꯅꯨꯡꯗꯥꯡꯔꯗ
ꯍꯧꯖꯤꯛ ꯂꯣꯏꯔꯀꯥꯟꯗ ꯑꯁꯤꯒꯤ ꯑꯁꯤꯒꯤꯒꯤꯁꯦ
ꯎꯝ
ꯃꯄꯨꯡ ꯐꯜ ꯂꯣꯏꯔꯦ ꯍꯥꯏꯕ ꯀꯥꯟꯗꯣ
ꯎꯝ
ꯂꯣꯏꯔꯦ ꯍꯥꯏꯗꯤ ꯎꯝ ꯂꯩꯇ꯭ꯔꯦ ꯃꯥꯡꯈ꯭ꯔꯦ ꯍꯥꯏꯕꯀꯥꯟꯗꯣ ꯑꯗꯨꯗ ꯐꯖꯅ ꯅꯨꯡꯁꯤꯅꯒ
ꯅꯠꯇ꯭ꯔꯗꯤ ꯅꯨꯡꯁꯤꯅꯔꯣꯏꯔ
ꯌꯥꯝ ꯌꯦꯂꯦꯕ ꯁꯥꯎꯔ ꯃꯥꯂꯦ ꯐꯣꯣꯟ ꯃꯤꯁ ꯀꯣꯜ ꯑꯍꯨꯝ ꯂꯩꯌꯦ ꯋꯥꯆꯞꯇ ꯑꯃꯒ ꯇꯧꯔꯛꯈꯤꯗ꯭ꯔꯤ ꯋꯥꯆꯑꯞꯇ ꯃꯦꯁꯦꯖ ꯊꯥꯔꯒ ꯔꯤꯄ꯭ꯂꯥꯏ ꯇꯧꯗ꯭ꯔꯦ
ꯔꯤꯄ꯭ꯂꯥꯏ ꯇꯧꯕꯤꯕꯅꯦ ꯅꯨꯡꯉꯥꯏꯇꯕꯅꯤꯅ ꯅꯨꯄꯥꯗꯣ ꯅ ꯏꯪꯅꯣꯔ ꯇꯧꯕꯤꯕꯗꯣ
ꯅꯠꯇꯦ ꯃꯥꯅ ꯔꯤꯄ꯭ꯂꯥꯏ ꯇꯧꯔꯛꯇꯕꯅꯤ ꯁꯥꯎ꯭ꯔꯒꯗꯤ ꯎ
ꯁꯥꯎꯔꯤ
ꯅꯣꯏꯅꯤꯒꯤꯁꯦ ꯗꯥꯏꯔ‌ꯦꯛ ꯅꯨꯡꯁꯤꯅꯔꯕꯕ
ꯗꯥꯏꯔ‌ꯦꯛ ꯑꯣꯏꯅ ꯅꯨꯡꯁꯤꯅꯔꯤꯔ ꯅꯨꯡꯁꯤꯅꯗꯔꯤꯔ‌ ꯈꯪ ꯑꯩꯅ ꯍꯥꯏꯔꯤꯉꯩꯗ ꯅꯍꯥꯟꯗꯒꯤ ꯑꯗꯨꯝ ꯋꯥꯔꯤ ꯃꯆꯦꯠ ꯃꯆꯦꯠ ꯁꯥꯟꯅꯩꯑꯦꯕꯀꯣ
ꯁꯥꯟꯅꯔꯦ ꯁꯥꯟꯅꯈ꯭ꯔꯕ ꯃꯇꯨꯡꯗ ꯉꯁꯤ ꯎꯅꯔꯦ ꯑꯗꯨꯅꯤ
ꯋꯥꯔꯤ ꯁꯥꯟꯅꯕ ꯅꯨꯡꯉꯥꯏꯕ꯭ꯔꯥ ꯃꯤ ꯃꯕꯨꯛ ꯐꯕ꯭ꯔꯥ ꯃꯁꯛ ꯐꯖꯕ꯭ꯔꯥ
ꯃꯁꯛ ꯎꯝ ꯐꯖꯩ
ꯁ‌ꯦꯁ
ꯑꯗꯨꯕꯨ ꯑꯩꯅ ꯄꯥꯝꯕ ꯃꯤꯗꯤ ꯑꯩꯅ ꯍꯥꯏꯕꯗꯣ ꯑꯩꯅ ꯅꯪꯉꯣꯟꯗ ꯍꯥꯏꯗꯥꯏꯅꯦ ꯁꯨꯃꯥꯏꯅ ꯋꯥꯡꯕ ꯄꯥꯝꯃꯦ ꯑꯗꯨꯒ ꯃꯁꯥ ꯌꯥꯝ ꯐꯕ ꯄꯥꯝꯗꯦꯅ ꯍꯥꯏꯗ꯭ꯔꯥ ꯃꯥꯗꯤ ꯃꯁꯥ ꯐꯩꯌ‌ꯦꯕ
ꯎꯝ ꯃꯥꯒꯤ ꯑꯁꯣꯏꯕꯗꯣ ꯑꯗꯨꯗ ꯑꯣꯏꯔꯝꯃꯦꯕ
ꯎꯝ
ꯁꯦꯝꯗꯣꯛꯑꯣ ꯅꯌꯥꯡ ꯀꯪꯍꯜꯂ‌ꯣ ꯍꯥꯏꯌꯣ
ꯃꯥ ꯖꯤꯝ ꯁꯥꯟꯅꯩꯌꯦ
ꯅꯣꯏꯔꯤꯔꯣ ꯐꯔꯤꯔꯣ
ꯐꯥꯕ ꯑꯩꯈꯣꯏꯒꯤ ꯁꯤ ꯄꯥꯝꯕꯣꯝ ꯃꯊꯛꯇ ꯈꯔ ꯆꯥꯎꯔꯒ ꯑꯃꯨꯛꯀ ꯃꯄꯥꯟꯗ ꯈꯔ ꯄꯤꯛꯇꯛ ꯇꯧꯕꯗꯣ ꯈꯪꯕ꯭ꯔꯥ
ꯑꯥ
ꯑꯗꯨꯒꯨ ꯃꯥꯏꯅ ꯐꯤꯕꯝꯗꯨ ꯑꯗꯨꯃꯥꯏꯅ ꯑꯣꯏꯌꯦꯕ ꯅꯨꯄꯥ ꯑꯃꯈꯛꯇꯅ‌ꯦ
ꯁ‌ꯦꯖ ꯂꯨꯅ ꯇꯧꯕꯤꯌꯨ ꯑꯗꯨꯗꯤ
ꯑꯁ ꯇꯧꯔꯣꯏ ꯅꯨꯄꯥ ꯑꯃꯅ ꯌꯥꯝ ꯂꯨꯕꯅꯤ ꯌꯥꯝꯅ ꯑꯐ ꯌꯥꯝ ꯃꯤ ꯑꯐꯕ ꯃꯥꯜꯂꯒ ꯍꯌꯦꯡ
ꯂꯣꯏꯅꯔ ꯌꯦꯡꯉꯣ ꯑꯐꯕ ꯐꯠꯇꯕꯁꯨ ꯂꯣꯏꯅ ꯇꯞꯅ ꯈꯪꯉꯛꯑꯅꯤ ꯂꯣꯏꯅꯔꯀꯥꯟꯗ
ꯍꯧꯖꯤꯛ ꯍꯧꯖꯤꯛ ꯐꯥꯎꯗꯤ ꯑꯐꯕ ꯃꯤ ꯉꯥꯜꯂ‌ꯦ ꯃꯥꯁꯦ ꯑꯩꯈꯣꯏꯒꯤ ꯑꯩꯗꯤ ꯆꯤꯟ ꯈꯔ ꯀꯜꯂꯦꯕꯀꯣ ꯑꯩꯅꯅꯦ ꯌꯥꯔꯦ ꯅꯪ ꯑꯗꯨꯅꯤ ꯑꯗꯥꯅꯤ ꯉꯥꯡꯉ‌ꯦꯗꯅ ꯃꯥ ꯈꯨꯝꯃ‌ꯣꯏꯕꯀꯣ ꯐꯔꯦ ꯐꯔꯦ ꯅꯪꯅ ꯉꯝꯖꯔꯣ ꯅꯪꯅ ꯉꯝꯖꯔꯣ
ꯅꯨꯡꯁꯤꯗ꯭ꯔ‌ꯣ ꯑꯗ‌ꯣ
ꯑꯗꯨꯒ ꯑꯃꯨꯛꯀ ꯑꯩꯅ ꯉꯥꯡꯕ ꯀꯥꯟꯗ ꯉꯁꯥꯏꯁꯨꯀ‌ꯣ ꯑꯗꯨꯃꯥꯏꯅ ꯇꯧꯔ
ꯃꯤꯁꯦ ꯀꯩ ꯍꯥꯏꯇꯥꯔ‌ꯦ ꯂꯥꯞꯊꯣꯛꯈ꯭ꯔ ꯀꯥꯟꯗꯅ ꯍꯦꯟꯅ ꯅꯨꯡꯁꯤꯕ ꯍꯦꯟꯕꯅꯤꯀꯣ
ꯑꯁ ꯑꯗꯨ ꯑꯗꯨꯒꯤ ꯃꯍꯥꯎꯁꯨ ꯅꯨꯡꯉꯥꯏꯌꯦꯅ
ꯏꯁ ꯑꯗꯨ ꯅꯨꯡꯉꯥꯏ ꯍꯥꯏꯌ‌ꯦ
ꯅꯨꯡꯁꯤꯕꯅꯤꯗ ꯃꯥꯗꯣ ꯑꯗꯨꯃꯥꯏꯅ ꯇꯧꯕꯤꯔꯝꯕꯅꯤꯀꯣ ꯒꯥꯏ ꯇꯧꯔ
ꯑꯁ ꯅꯪꯗꯤ ꯌꯥꯝ ꯐꯦꯁ ꯇꯧꯔꯛꯄ ꯃꯥꯜꯂꯦ
ꯇꯧꯔꯛꯏꯅ‌ꯦ ꯅꯨꯡꯁꯤꯅꯔꯤꯉꯩꯗꯗꯤ ꯊꯧꯁꯥꯔꯣꯏꯕ ꯃꯥꯅꯒ ꯐꯣꯟꯒ ꯇꯧꯔꯛꯄꯗꯣ ꯃꯥꯅꯒ ꯐꯣꯟꯒ ꯇꯧꯕꯁꯦ ꯌꯥꯝ ꯃꯥꯅꯗꯤ ꯗꯤꯃꯥꯟ ꯁꯥꯏ ꯍꯥꯏꯗꯣꯏꯅꯦꯕꯀꯣ
ꯎꯝ
ꯊꯧꯁꯥꯕꯃꯛꯇꯤ ꯊꯧꯁꯥꯗꯕꯃꯛꯇꯤ ꯅꯠꯇꯕ ꯂꯩꯗꯅ ꯎꯝ ꯑꯩ ꯊꯕꯛ ꯆꯤꯜꯂꯤ ꯅꯪ ꯈꯪꯗꯕꯔ ꯈꯣꯠꯇꯕꯔꯅ ꯌꯦꯠꯅꯔꯒ ꯌꯦꯠꯅꯔꯒ ꯐꯔꯦ ꯐꯔꯦ ꯅꯪꯒꯤ ꯀꯨꯁꯤ ꯇꯧꯔꯣ ꯍꯥꯏꯔꯒ ꯂꯥꯞꯊꯣꯛꯈ꯭ꯔꯅꯦꯕꯀꯣ ꯐꯔꯦ ꯀꯩꯅꯣ ꯅꯪ ꯆꯠꯈ꯭ꯔꯗꯤ ꯆꯠꯈ꯭ꯔꯦꯗꯅ ꯍꯥꯏꯅꯤ ꯑꯗꯨ ꯑꯁ ꯇꯨꯝꯕ ꯌꯥ ꯑꯗꯨꯗꯅ ꯀꯔꯤ ꯂꯣꯏꯔꯦ ꯑꯗꯣ ꯑꯃꯨꯛꯀꯁꯨ ꯍꯟꯅ ꯂꯥꯜꯂꯦ ꯈꯣꯠꯂꯦ ꯍꯥꯏꯅꯉꯥꯏꯗ ꯉꯝꯗꯕꯒꯤꯀꯣ
ꯎꯝ
ꯆꯠꯈ꯭ꯔꯁꯤꯅ ꯀꯥꯔꯤ ꯀꯅꯉꯥꯏ ꯕ꯭ꯂꯣꯛ ꯊꯝꯂꯒ ꯂꯣꯏꯔꯦꯔ ꯊꯝꯈ꯭ꯔꯒ ꯑꯗ ꯁꯤꯗꯗꯤ ꯁꯤꯒ ꯇꯧꯔꯣ
ꯐꯣꯟ ꯇꯧꯔꯛꯗꯤꯀꯣ ꯇꯧꯔꯛꯗꯤꯀꯣ ꯍꯥꯏꯅ
ꯑꯗꯨꯃꯥꯏꯅ ꯇꯧꯕꯁꯦ ꯂꯞꯊꯣꯛꯈ꯭ꯔꯀꯥꯟꯗ ꯅꯨꯡꯁꯤꯕꯅꯦꯕ ꯃꯤꯁꯦ
ꯅꯪꯗꯤ ꯀꯣꯏꯅꯗꯕ꯭ꯔꯥ
ꯀꯣꯏꯗꯤꯗ ꯁꯤꯡꯒꯜꯅꯤꯗ ꯈꯣꯏ
ꯍꯥꯟꯅꯁꯨ ꯀꯣꯏꯔꯛꯇꯦ
ꯀꯣꯏꯗꯤ ꯀꯣꯏꯔꯛꯑꯦ ꯑꯩ ꯇ꯭ꯔꯥꯏꯕꯦꯜ ꯅꯨꯄꯤ ꯑꯃ ꯀꯣꯏꯔꯝꯃꯦ ꯃꯥ ꯀꯥꯏꯅꯈꯤꯕꯗꯒꯤ ꯑ-ꯑ ꯇꯥꯡꯈꯨꯜꯂ ꯀꯩꯅꯣꯗꯤ ꯈꯪꯗꯦ ꯃꯥꯒꯤꯗꯣ ꯑ ꯔꯤꯌꯥꯡ ꯀꯧꯋꯦꯕꯀꯣ ꯃꯥꯏ ꯀꯔꯦꯡꯊꯦꯡ ꯂꯨꯕꯦꯔꯤꯝ ꯍꯥꯏꯕꯀꯣ
ꯎꯝ
ꯏꯟꯄꯨꯏ ꯏꯟꯄꯨꯏ ꯃꯥꯜꯂꯦ ꯃꯥꯅ ꯍꯥꯏ ꯑꯩꯉꯣꯟꯗ ꯑꯩꯅ ꯌꯥꯝ ꯊꯤ ꯅꯨꯡꯁꯤꯖꯕꯅꯦ ꯃꯥꯗꯣ ꯍꯟꯗꯛ ꯈꯥꯏꯅꯒꯔꯦ ꯆꯍꯤ ꯋꯥꯟ ꯌꯔ ꯁꯝ ꯑꯗꯨꯃꯥꯏꯅ ꯑꯣꯏꯕꯅꯦ ꯌꯥꯝ ꯀꯨꯏꯅꯗꯤ ꯅꯨꯡꯁꯤꯅꯗꯦ ꯑꯗꯨꯕꯨ
ꯈꯣꯠꯄ ꯆꯠꯃꯤꯟꯅꯔꯦ
ꯆꯠꯃꯤꯟꯅꯩ ꯑꯗꯣ ꯑꯩꯅ ꯌꯥꯝ ꯅꯨꯡꯁꯤꯕꯅꯦ ꯑꯗꯣ ꯀꯥꯏꯅꯈ꯭ꯔꯦ
ꯅꯪ ꯀꯣꯏꯅꯔ ꯀꯥꯟꯗ ꯅꯣꯏꯃ ꯈꯣꯏꯗꯥ ꯑꯗꯨꯝ ꯍꯥꯏꯕ꯭ꯔꯕ
ꯑꯩꯗꯤ ꯑꯗꯨꯝ ꯍꯥꯏꯗꯣꯛꯑꯦ
ꯄꯨꯁꯤꯟꯕ ꯌꯨꯝꯗ ꯄꯨꯁꯤꯟꯕ ꯈꯣꯠꯄꯁꯨ ꯌꯥꯎꯕꯔ
ꯌꯨꯝꯗꯗꯤ ꯄꯨꯁꯤꯟꯗꯦ ꯍꯥꯏꯕꯗꯤ ꯑꯩꯈꯣꯏ ꯐꯥꯗꯔꯗꯤ ꯂꯩꯕꯅꯤ ꯅꯨꯡꯉꯥꯏꯇꯦꯅ
ꯎꯝ
ꯌꯨꯝꯗꯨꯗꯤ ꯄꯨꯁꯤꯟꯗꯦ ꯑꯗꯨ ꯈꯪꯗꯤ ꯈꯪꯅꯍꯜꯂꯦ
ꯈꯪꯗꯦ ꯒ꯭ꯌꯥꯟ ꯇꯥꯗꯦ ꯇꯧꯔꯤꯁꯦ ꯑꯗꯨ ꯍꯥꯟꯅ ꯑꯗꯨꯝ ꯈꯔ ꯌꯥꯝ ꯀꯣꯏꯅꯔꯒ ꯑꯗꯣ ꯃꯤ ꯈꯔꯗꯤ ꯆꯍꯤ ꯃꯉꯥ ꯇꯔꯨꯛ ꯅꯨꯡꯁꯤꯅꯩ ꯍꯥꯏꯕꯁꯦ ꯀꯃꯥꯏ ꯅꯨꯡꯁꯤꯅꯔꯤꯅꯣꯕ ꯑꯩ ꯌꯥꯝ ꯉꯛꯑꯦ ꯍꯥꯏꯕ
ꯈꯪꯗꯦ ꯑꯗꯨꯗꯤ ꯑꯩꯈꯣꯏꯁꯨ
ꯈꯠꯅꯅꯅꯕ ꯌꯥꯠꯂꯅꯕ
ꯈꯠꯅꯔꯝꯒꯅꯤꯗꯅ ꯑꯗꯨꯕꯨ ꯑꯦꯗꯖꯁ ꯇꯧꯔꯝꯒꯅꯤ ꯑꯗꯨꯝ
ꯑꯩꯒꯤ ꯏꯃꯥꯟꯅꯕꯤ ꯑꯃ ꯂꯩꯌꯦꯕꯀꯣ ꯏꯃꯥꯟꯅꯕꯤꯁꯨ ꯅꯠꯇꯦ ꯏꯅꯥꯎꯅꯨꯄꯤ ꯑꯩꯅ ꯋꯥꯔꯤ ꯂꯤꯈ꯭ꯔꯕ꯭ꯔꯥ ꯑꯃꯔꯛ ꯕꯣꯜ ꯌꯦꯡꯕꯗ ꯃꯃꯥꯏ ꯊꯥꯏ ꯍꯥꯏꯕꯗꯣ
ꯎꯝ ꯂꯤꯈ꯭ꯔꯦ
ꯑꯗꯨ ꯅꯨꯄꯤꯗꯣ ꯑꯉꯥꯡ ꯑꯣꯏꯔꯤꯉꯩ ꯑꯩꯗꯒꯤ ꯁ꯭ꯀꯨꯜ ꯀꯥꯃꯤꯟꯅꯔꯛꯄꯗꯒꯤ ꯅꯨꯡꯁꯤꯅꯔꯛꯄ ꯅꯨꯄꯥꯗꯣ ꯍꯧꯖꯤꯛ ꯐꯥꯎꯕ ꯑꯗꯨꯝ ꯅꯨꯡꯁꯤꯅꯩ
ꯑꯗꯨꯅꯤ ꯅꯨꯡꯁꯤꯅꯕꯒꯤ ꯃꯌꯥꯏ ꯍꯥꯏꯁꯦ ꯀꯣꯛ ꯆꯥꯅꯒꯔꯗꯤ ꯍꯥꯏꯗꯤ ꯀꯣꯛ ꯆꯥꯅꯒꯔꯗꯤ ꯌꯥꯕꯅꯤ
ꯑꯗꯨꯒꯅꯦ ꯐꯨꯅꯕꯁꯨꯅꯦ ꯃꯇꯩ ꯃꯅꯥꯎꯒꯨꯝꯃꯥꯏꯅ ꯐꯨꯅꯕ
ꯑꯗꯨꯝ ꯇꯧꯕꯅꯦ ꯑꯗꯨ ꯅꯨꯡꯁꯤ ꯑꯁ ꯑꯩꯁꯨꯇꯤ ꯅꯨꯡꯁꯤꯖꯕꯅꯦ ꯑꯗꯣ ꯀꯥꯏꯅꯒ꯭ꯔꯦ ꯌꯥꯗꯦꯍꯦ
ꯅꯨꯄꯥꯅꯅꯦ ꯅꯨꯡꯗꯨꯝ ꯂꯪꯉꯦꯗꯅ ꯅꯨꯄꯤꯅꯖꯨ ꯅꯨꯡꯗꯨꯝ ꯂꯪꯗꯣꯏꯅꯦ ꯈꯪꯉꯕ ꯋꯥꯅꯤꯅ ꯐꯨꯅꯥꯗꯅꯤ ꯁ ꯁꯥꯊꯤ ꯐꯨꯅ ꯅꯤ ꯑꯗꯨꯒ ꯅꯦ ꯁꯨ ꯀꯥꯏ ꯀꯥꯏꯅꯗꯕ ꯋꯥꯅꯤ ꯑꯩ ꯉꯛꯄ